ꯍꯜꯂꯣ
ꯇꯥꯕ꯭ꯔꯣ ꯏꯌꯥꯝꯕ
ꯑꯣ ꯇꯥꯏ ꯇꯥꯏ ꯇꯥꯏ
ꯎꯝ ꯆꯥꯔꯕꯣ
ꯆꯥꯛ ꯆꯥꯔꯦ ꯍꯣꯏ ꯆꯥꯛ ꯆꯥꯕ ꯂꯣꯏꯔꯒ ꯋꯥꯔꯁꯤꯞ ꯇꯧꯋꯦ ꯋꯥꯔꯁꯤꯞ ꯇꯧꯕꯒ ꯂꯣꯏꯔꯦ ꯑꯁ ꯕꯣꯜ ꯌꯦꯡꯕ ꯆꯠꯂꯦꯗ ꯌꯦꯡ ꯅꯪꯗꯤ
ꯑꯩꯁꯨ ꯆꯥꯕ ꯂꯣꯏꯔꯒ ꯀꯥꯗ ꯑꯗꯨꯝ ꯂꯩꯅ
ꯑꯣ
ꯀꯔꯤ ꯕꯣꯜ ꯌꯦꯡꯉꯅꯤ ꯑꯁ ꯋꯥꯠꯂꯤꯗ ꯑꯅꯤ ꯃꯈꯥꯏꯅꯦꯗ
ꯎꯝ ꯑꯩꯈꯣꯏꯗꯤ ꯉꯥꯏꯒꯗꯧꯅꯦ ꯇꯨꯡ
ꯑꯁ ꯑꯩꯈꯣꯏꯁꯨ ꯉꯥꯏꯅꯤ ꯇꯨꯝꯃꯣꯏꯗ ꯁꯟꯗꯦ ꯎꯝ
ꯁꯤꯡꯖꯨ ꯁꯦꯝꯃ
ꯅꯨꯡꯉꯥꯏꯗꯣꯏ ꯃꯥꯜꯂꯦ ꯅꯣꯏꯗꯨꯗꯤ
ꯎꯝ ꯄꯨꯟꯂꯦꯗ
ꯉꯁꯤꯗꯤ ꯅꯨꯡꯉꯥꯏꯅꯤꯅꯦ ꯅꯣꯏꯗꯤ ꯑꯗꯨꯗꯤ
ꯚꯩꯌꯥ ꯑꯃ ꯁꯦ ꯊꯤ ꯐꯥꯏ ꯆꯠꯄ ꯃꯥꯜꯂꯦꯗ ꯎꯝ
ꯑꯣ ꯇꯥꯏꯌꯦ ꯇꯥꯏꯌꯦ
ꯌꯨꯝ ꯂꯩ ꯏꯅꯥꯎꯅꯨ ꯏꯅꯥꯎ ꯅꯨꯄꯥ ꯗ꯭ꯌꯨꯇꯤ ꯗ꯭ꯌꯨꯇꯤ ꯆꯠꯀꯦ ꯇꯧꯔꯒ ꯂꯩꯕ ꯑꯗꯨꯒꯤ ꯉꯥꯡꯕꯤꯕꯅꯦꯗ
ꯑꯣ
ꯑꯁ ꯂꯝꯕꯤ ꯅꯥꯟꯕꯅ ꯂꯣꯏꯔꯦ ꯀꯥꯕ ꯌꯥꯔꯔꯣꯏꯗ ꯅꯣꯡ ꯇꯔꯨꯕ ꯍꯧꯖꯤꯛ ꯈꯇꯪ
ꯃꯄꯥꯟ ꯊꯣꯛꯏꯔꯣ ꯏꯌꯥꯝꯕꯁꯦ
ꯍꯣꯏ ꯅꯠꯇꯦꯗ ꯌꯨꯝ ꯃꯊꯛꯇ ꯀꯥꯕ ꯆꯠꯄ
ꯑꯣ ꯑꯠꯆꯥ ꯑꯠꯆꯥ ꯑꯣ ꯑꯣ ꯏꯌꯥꯝ ꯏꯌꯥꯝꯕꯗꯤ ꯀꯩ ꯀꯩ ꯇꯧ ꯂꯩꯒ꯭ꯔꯦ ꯉꯁꯤꯗꯤ
ꯉꯁꯤꯁꯦ ꯑꯁ ꯉꯔꯥꯡ ꯗ꯭ꯌꯨꯇꯤ ꯆꯠꯄꯅꯤꯅꯀꯣ ꯑꯁ ꯋꯥꯔꯦꯍꯦ
ꯑꯣ
ꯇꯨꯝꯗ
ꯇꯨꯝꯗ꯭ꯔꯦ
ꯇꯨꯝꯗ꯭ꯔꯦ ꯉꯔꯥꯡꯗꯣ ꯀꯩꯅꯣ ꯇꯧꯋꯦ ꯑꯥ ꯉꯔꯥꯡꯁꯨ ꯇꯨꯝꯗ꯭ꯔꯦ ꯑꯗꯣ ꯄꯨꯡ ꯑꯍꯨꯝ ꯃꯈꯥꯏꯗ ꯇꯨꯝꯃꯦ ꯑꯗꯨꯒ ꯄꯨꯡ ꯃꯔꯤ ꯃꯈꯥꯏꯗ ꯍꯧ
ꯑꯣ
ꯑꯗꯨꯒ ꯇꯔꯨꯛꯇ ꯑꯃꯨꯛꯀ ꯍꯜꯂꯦ ꯌꯨꯝ ꯂꯥꯛꯑꯦ ꯈꯤꯇꯪ ꯇꯨꯝꯃꯦ ꯄꯨꯡꯈꯥꯏ ꯑꯗꯨꯒ ꯑꯃꯨꯛꯀ ꯆꯥꯛ ꯆꯥꯔꯒ ꯑꯃꯨꯛ ꯑꯁ ꯋꯥꯔꯤ ꯍꯧꯔꯦ
ꯋꯥꯔꯝꯅꯤꯅꯦ ꯑꯗꯨꯗꯤ ꯑꯩꯗꯤ ꯖꯤ ꯀ꯭ꯂꯥꯁ ꯆꯠꯂꯦ
ꯑꯣ
ꯑꯩꯈꯣꯏ ꯉꯁꯤ ꯀ꯭ꯂꯥꯁ ꯆꯠꯂꯦꯕ
ꯕꯤ ꯌꯦ ꯔꯣ ꯑꯣ ꯕꯤ ꯑꯦ ꯔꯥ
ꯑꯇꯩ ꯑꯥꯈꯣꯏꯗꯤ ꯀꯥꯏ ꯕꯤ ꯑꯦ ꯅꯣ ꯕꯤ ꯑꯦ ꯅꯠꯇꯦꯗꯥ ꯍꯣꯏ
ꯀꯔꯤ ꯑꯠꯆꯥ
ꯆꯣꯝꯅꯦ ꯆꯣ
ꯎꯝ ꯇꯨꯋꯦꯜ꯭ꯐꯇꯤ ꯂꯥꯏꯔꯤꯛ ꯀꯟꯅ ꯄꯥꯎꯍꯦ
ꯍꯣꯏ ꯄꯥꯗꯦ ꯄꯥꯒꯦ ꯏꯌꯥꯝꯕ
ꯑꯩꯒꯨꯝꯅ ꯁꯥꯊꯤꯒꯅꯨꯀꯣ
ꯍꯣꯏ ꯍꯣꯏ ꯈꯪꯉꯦ ꯈꯪꯉꯦ
ꯍꯤ ꯍꯤ
ꯑꯃꯨꯛꯀ ꯄ꯭ꯔꯤꯟꯁꯤꯄꯥꯜꯗꯨ ꯐꯨꯔꯝꯗꯅ ꯑꯃꯨꯛꯀ
ꯑꯈꯣꯏ ꯄꯔꯤꯟꯁꯤꯄꯥꯜꯗꯤ ꯐꯨꯒꯦꯁꯨ ꯐꯨꯕꯝ ꯂꯩꯇꯦ ꯍꯅꯨꯕ ꯅꯤꯅ
ꯑꯣ ꯑꯃꯔꯛ ꯊꯥꯔꯗꯤ ꯂꯣꯏꯔꯦꯕ
ꯅꯦꯄꯥꯂꯤ ꯃꯆꯥꯅꯤ
ꯎꯝ ꯑꯁ ꯑꯩꯈꯣꯏꯒꯤ ꯏ ꯀꯦ ꯀꯥꯔꯤꯉꯩꯗ ꯑꯩꯈꯣꯏꯒꯤ ꯁꯦꯀꯦꯇ꯭ꯔꯤ ꯅꯨꯄꯥ ꯑꯃ ꯂꯩꯌꯦꯕ ꯀꯩꯅꯣꯒꯤ ꯁ꯭ꯀꯨꯜ ꯁꯦꯀꯦꯇ꯭ꯔꯤ ꯅꯨꯄꯥ
ꯎꯝ
ꯏꯁꯄꯦꯛ ꯑꯃ ꯇꯥꯏ ꯄꯨꯜꯂꯅꯤ ꯀꯣꯠ ꯄꯨꯜꯂꯅꯤ ꯈꯣꯡꯎꯞ ꯇꯣꯡꯉꯗꯤ ꯑꯗꯨꯒ ꯏꯁꯄꯦꯛ ꯑꯃꯨꯕ ꯎꯞꯄꯅꯤ ꯑꯗꯨꯒꯥꯀꯣ ꯑꯁ ꯀꯩꯅꯣꯒꯤ ꯂꯤꯒꯤ ꯆꯩꯁꯨꯗꯣ ꯑꯝ ꯄꯥꯏꯔꯒ ꯒꯦꯠꯇ ꯉꯥꯏꯔꯒ ꯂꯩꯔꯅꯤ ꯐꯣꯟ ꯄꯨꯔꯛꯄꯁꯤꯡ ꯆꯦꯛꯀꯤꯡ ꯇꯧꯕ ꯀꯥꯟꯗ ꯐꯣꯟ ꯄꯨꯔꯛꯄꯁꯤꯡ ꯁꯥꯖꯟ ꯐꯥꯕꯁꯤꯡꯗꯤꯀꯣ ꯑꯁ ꯂꯣꯏꯔꯦ ꯃꯉꯥ ꯃꯉꯥꯅꯦ ꯀꯟꯊꯕꯤ ꯑꯩꯁꯨ ꯑꯃꯗꯤ ꯆꯥꯍꯧꯋꯦꯗ ꯑꯁ ꯇꯝꯅ ꯐꯥꯎ ꯇꯝꯅ ꯐꯨꯗꯤꯅꯦ ꯌꯥꯝꯅ ꯀꯟꯅ ꯐꯨꯋꯦ ꯑꯁ ꯂꯣꯏꯔꯦ ꯁꯤ ꯊꯨꯟꯕꯥꯎ ꯕ꯭ꯂꯨ ꯕ꯭ꯂꯦꯛ ꯂꯣꯏꯅ ꯀꯥꯕꯅꯦꯍꯦ
ꯇꯧꯅꯦ ꯇꯧꯅꯦ
ꯎꯝ ꯁꯥꯇ꯭ꯔꯥ ꯁꯥꯇ꯭ꯔꯥ ꯁꯥꯊꯤꯕ ꯑꯗꯨꯒꯤ ꯁ꯭ꯀꯨꯜꯗꯣ
ꯑꯣ
ꯎꯝ
ꯑꯗꯣ ꯑꯥꯔꯠ꯭ꯁꯇꯤ ꯌꯥꯝ ꯐꯩꯌꯦꯀꯣ ꯑꯗꯨ ꯁ꯭ꯀꯨꯜꯗꯣ ꯑꯥꯔꯠ꯭ꯁꯀꯤꯗꯃꯛꯇꯤ
ꯑꯩꯁ ꯐꯥꯁ ꯍꯥꯏꯅꯤꯡꯅꯦꯗ ꯑꯗꯨꯒꯨꯝꯕ ꯋꯥꯔꯤꯗꯣ
ꯑꯥꯔꯠ꯭ꯁꯀꯤ ꯃꯤꯡ ꯌꯥꯝ ꯆꯠꯂꯛꯑꯦꯅꯦ ꯏꯃꯥꯟꯅꯕꯁꯤꯡ
ꯃꯣꯏꯗꯣ ꯀꯩꯅꯣ ꯇꯧꯕꯅꯦꯗ ꯍꯣ ꯃꯃꯤꯡꯗꯤ ꯆꯠꯂꯦꯀꯣ
ꯎꯝ
ꯃꯃꯤꯡꯗꯤ ꯆꯠꯂꯦ ꯑꯗꯨꯒ ꯃꯣꯏꯁꯦ ꯔꯤꯁꯤꯗꯦꯟꯁꯌꯦꯜꯗ ꯂꯩꯍꯟꯕ
ꯑꯆꯥꯥ
ꯑꯦꯛꯖꯥꯝ ꯌꯧꯔꯗꯤ ꯍꯥꯏꯌꯦ ꯑꯦꯛꯖꯥꯝ ꯇꯨꯌꯦꯜꯐ ꯊꯥꯔꯝꯗꯥꯏꯗ ꯔꯤꯁꯤꯗꯦꯟꯁꯌꯦꯜꯗ ꯂꯩꯍꯧꯕ ꯂꯩꯕ ꯑꯗꯨꯒꯤ ꯃꯣꯏꯁꯦ ꯕꯣꯔꯗꯅ ꯀꯥꯎꯟꯁꯤꯜꯅ ꯁꯦꯠ ꯇꯧꯕ ꯑꯣꯖꯥꯁꯤꯡꯗꯣ
ꯎꯝ
ꯀꯧꯔꯒ ꯃꯣꯏ ꯀꯩꯅꯣ ꯇꯧꯕ ꯀꯥꯟꯗ ꯇꯥꯛꯄꯅꯦ ꯀꯣꯏꯁꯟ ꯄꯦꯄꯔꯗꯣ ꯗꯥꯏꯔꯦꯛ ꯗꯥꯏꯔꯦꯛ ꯄꯤꯕꯅꯦꯕ
ꯑꯗꯨꯒꯤꯅꯦꯗ ꯏꯃꯥꯟꯅꯕ ꯃꯣꯏꯁꯨ ꯍꯣꯁꯇꯦꯜꯗ ꯂꯩꯔꯛꯄꯅꯦ ꯑꯗꯣ ꯑꯩꯅ ꯂꯩꯔꯛ ꯑꯩꯅ ꯂꯩꯗꯕ
ꯑꯆꯥ ꯑꯆꯥ
ꯑꯗꯨ ꯑꯩꯗꯤ ꯂꯩꯕ ꯌꯥꯗ꯭ꯔꯦꯕ ꯏꯆꯦ ꯑꯃ ꯕꯔꯥꯗ ꯂꯩꯕꯅꯤꯅꯀꯣ
ꯎꯝ
ꯑꯗꯨꯒꯤꯅꯤꯗ ꯃꯃꯤꯡ ꯌꯥꯝꯅ ꯆꯠꯂꯁꯨ ꯀꯩꯅꯣ ꯗꯤꯁꯤꯄ꯭ꯂꯤꯟ ꯂꯩꯗꯕ ꯀꯦꯔꯦꯛꯇꯔꯂꯦꯁ ꯑꯣꯏꯕꯗꯣ
ꯑꯣ
ꯑꯗꯨꯒꯨꯝꯕ ꯁ꯭ꯀꯨꯜꯅꯤꯗ
ꯀꯣꯞꯂꯁ ꯀꯤꯗꯤ ꯌꯥꯝ ꯎꯕꯅꯤ ꯍꯥꯟꯅ ꯑꯈꯣꯏ ꯍꯥꯏ ꯁ꯭ꯀꯨꯜꯗ ꯚꯦꯟꯗ ꯆꯠꯄꯅꯀꯣ ꯂꯣꯏꯔꯦ
ꯑꯁ ꯌꯨ ꯉꯥꯎꯕꯗꯁꯨ ꯅꯝꯕꯔ ꯋꯥꯟ
ꯑꯣ
ꯁꯥꯊꯤꯕꯁꯨ ꯅꯝꯕꯔ ꯋꯥꯟ ꯑꯗꯨꯒꯤ ꯑ ꯑꯗꯨꯒꯤ ꯃꯇꯝꯗ ꯑꯁ ꯁ꯭ꯀꯨꯜꯒꯤ ꯒꯦꯠ ꯃꯅꯥꯛꯇ ꯀꯃꯥꯟꯗꯣ ꯄꯨꯂꯤꯁꯁꯤꯡꯀꯣ ꯑꯁ ꯒꯥꯔꯤ ꯃꯔꯤ ꯃꯔꯤ ꯃꯉꯥ ꯑꯗꯨꯝ ꯈꯥꯝꯃꯒ ꯂꯩꯕꯅꯤ ꯍꯥꯏꯕꯗꯤ ꯑꯗꯨꯗ ꯗꯣꯃꯕꯣꯁꯀꯣꯁꯨ ꯂꯩꯌꯦꯗꯅ
ꯎꯝ
ꯑꯗꯨꯒ ꯑꯥ ꯑꯥ ꯁꯦꯟ ꯑꯦꯟꯊꯣꯅꯤꯁꯨ ꯂꯩꯔꯦ
ꯎꯝ
ꯑꯗꯨ ꯂꯩꯕꯒꯤ ꯑꯁ ꯂꯣꯏꯔꯕꯅꯦ ꯑꯗꯨ ꯁꯀꯨꯜ ꯑꯗꯨꯝ ꯈꯠꯅꯔꯒ ꯀꯦ ꯚꯤ ꯀꯦ ꯚꯤ ꯀꯩꯅꯣꯗ ꯂꯩꯕꯅꯦ ꯗꯤ ꯑꯦ ꯚꯤ ꯍꯥꯏꯕ
ꯃꯌꯥꯡ ꯁ꯭ꯀꯨꯜꯗꯣ
ꯃꯌꯥꯡ ꯁ꯭ꯀꯨꯜꯗꯣ
ꯑꯣ
ꯑꯗꯨ ꯂꯩꯕꯒꯤ ꯑꯁ ꯗꯨꯝ ꯈꯠꯅꯕꯅꯦꯍꯦ ꯑꯈꯣꯏꯁꯦ
ꯑꯣ
ꯑꯗꯨꯒ ꯗꯣꯃꯕꯣꯁꯀꯣ ꯁꯥꯇ꯭ꯔꯁꯤꯡꯒ ꯕꯣꯜ ꯑꯗꯨꯝ ꯀꯩꯅꯣ ꯇꯧꯕꯅꯦꯕ ꯁꯥꯟꯅꯕꯅꯦꯕ
ꯑꯆꯥ ꯆꯥ
ꯗ꯭ꯔꯥꯏꯚꯔ ꯃꯁꯦꯟꯅꯤꯅꯀꯣ ꯆꯤꯡ ꯆꯤꯡꯃꯤ ꯃꯁꯦꯟꯅꯤꯅ
ꯑꯥ
ꯑꯗꯨꯒꯤ ꯑꯦꯁ ꯍꯨꯏ ꯑꯗꯨꯝ ꯀꯣꯡꯅꯕꯅꯦ ꯑꯩꯈꯣꯏ ꯕꯣꯜ ꯁꯥꯟꯅꯕꯗꯣ
ꯑꯣ ꯍꯦ
ꯑꯥꯍ ꯏꯀꯦꯒꯤ ꯃꯤ ꯑꯃ ꯐꯨꯕꯤꯔꯦ ꯗꯥꯗ ꯏꯀꯦꯒꯤ ꯃꯤ ꯑꯃ ꯑꯗꯨ ꯕꯣꯁꯀꯣꯅ ꯑꯗꯨꯃꯣꯁꯀꯣꯒꯤ ꯁꯥꯇ꯭ꯔꯥꯅ ꯐꯨꯕꯤꯔꯦ ꯍꯥꯏꯔꯗꯤꯀꯣ ꯃꯁꯛ ꯈꯪꯕ꯭ꯔꯥ ꯈꯪꯗꯕ꯭ꯔꯥ ꯈꯪꯔꯣꯏ ꯂꯥꯛ ꯌꯥꯝ ꯑꯗꯨꯒꯨꯝꯕ ꯌꯥꯎꯗꯦꯗ ꯍꯥꯏꯕꯗꯤ ꯁ꯭ꯀꯨꯜ ꯆꯠꯇꯕꯅꯤꯅꯀꯣ ꯇꯣꯏꯅ ꯚꯪ ꯇꯧꯕꯅꯤꯅ
ꯁꯥꯥꯁꯥ
ꯑꯥꯍ ꯑꯗꯨꯒꯤ ꯃꯤꯁꯨ ꯃꯤꯁꯨ ꯑꯣꯏꯗ꯭ꯔꯦꯗ ꯍꯟꯗꯛꯁꯦ ꯍꯥꯏꯁꯦ ꯁꯥꯊꯤꯃꯟꯕꯒꯤ
ꯑꯗꯣ ꯏꯌꯥꯝꯕꯈꯣꯏꯗꯤ ꯒ꯭ꯔꯦꯖꯨꯌꯦꯁꯟꯗꯤ ꯂꯣꯏꯍꯧꯔꯦꯗꯅ
ꯎꯝ ꯂꯣꯏꯔꯦ
ꯅꯨꯡꯉꯥꯏꯔꯦꯅꯦ
ꯀ꯭ꯂꯥꯁ ꯇꯨꯌꯦꯜꯞꯇꯅꯦ ꯐꯖꯅ ꯇꯧꯍꯧꯗꯧꯕꯁꯦ
ꯍꯣꯏ
ꯎꯝ
ꯑꯥꯔꯠꯁꯅꯦ ꯑꯩꯗꯤ
ꯑꯣ ꯑꯆꯥ ꯑꯆꯥ
ꯏꯂꯚꯦꯟꯗꯤ ꯑꯁ ꯑꯈꯣꯏꯁꯨ ꯔꯤꯖꯜ ꯐꯖꯗꯦꯍꯦ
ꯎꯝ ꯑꯦ ꯏꯂꯚꯦꯟꯗꯤ ꯑꯗꯨꯝ ꯐꯖꯗ꯭ꯔꯁꯨ ꯌꯥꯕꯅꯤꯗ ꯏꯂꯚꯦꯟꯗꯤ
ꯍꯣꯏ ꯑꯗꯨꯝ ꯄꯤꯌꯦ ꯄꯤꯕꯗꯤ
ꯎꯝ ꯐꯥꯔꯁ ꯗꯤꯕꯤꯖꯟꯒꯨꯝꯕ ꯁꯦꯀꯦꯟ ꯗꯤꯚꯖꯟꯒꯨꯝꯕꯀꯣ ꯊꯥꯔꯠ ꯐꯥꯎ ꯑꯗꯨꯝ ꯌꯥꯕꯅꯤꯗ ꯏꯂꯚꯦꯟꯗꯤ ꯃꯋꯥ ꯂꯧꯗꯦ ꯏꯂꯚꯦꯟꯗꯤ
ꯍꯣꯏ ꯑꯦꯁꯥꯏꯟꯃꯦꯟꯒꯨꯝꯕ ꯄ꯭ꯔꯣꯖꯦꯛꯀꯨꯝꯕ ꯄꯤꯔꯤ ꯑꯗꯨꯝ ꯄ꯭ꯔꯣꯃꯣꯁꯟ ꯄꯤꯕꯅꯦ ꯑꯦꯛꯖꯥꯝꯕꯨ ꯊꯥꯔꯗꯤꯕ
ꯍꯣꯝ ꯁꯥꯏꯟꯁ ꯂꯧꯔꯝꯃꯦ ꯑꯩꯁꯨ
ꯑꯠꯆꯥꯥ ꯅꯨꯡꯉꯥꯏꯔꯝ ꯅꯨꯡꯉꯥꯏꯕꯅꯦ ꯍꯣꯝ ꯁꯥꯏꯟꯁꯗꯦ
ꯀꯔꯤ ꯇꯧ ꯆꯥꯛ ꯌꯦꯟꯁꯥꯡ ꯆꯥꯃꯤꯟꯅꯁꯦ ꯍꯥꯏꯅ ꯀꯧꯋꯦ ꯍꯣꯝ ꯁꯥꯏꯟꯁꯒꯤ
ꯍꯥꯍ
ꯀꯧꯔꯒ ꯑꯁ ꯄꯨꯈꯝꯒ ꯐꯦꯡꯍꯟꯕꯅꯦꯍꯦ ꯂꯣꯏꯕꯅꯦ ꯄꯨꯈꯝꯕꯧ ꯐꯦꯡꯍꯟꯕꯅꯦ ꯑꯁ ꯂꯣꯏꯔꯕꯅꯦꯗ ꯑꯗꯨꯗꯤ
ꯑꯣꯖꯥꯒꯤ ꯌꯨꯝꯗꯔꯣ
ꯅꯠꯇꯦ ꯁꯀꯨꯜꯅꯦ ꯁ꯭ꯀꯨꯜꯗꯣ ꯀꯩꯅꯣ ꯔꯦꯁꯤꯗꯦꯟ ꯃꯤ ꯂꯩꯕꯁꯤꯡꯁꯨ ꯍꯣꯁꯇꯦꯜ ꯁ꯭ꯀꯨꯜꯒꯤ ꯍꯣꯁꯇꯦꯜꯗ ꯃꯣꯏꯒꯤ ꯀꯤꯠꯆꯟꯗ ꯂꯩ ꯃꯣꯏꯒꯤ ꯀꯤꯠꯆꯟꯗ ꯊꯣꯡ ꯑꯩꯈꯣꯏ ꯆꯥꯛꯇꯤ ꯏꯁꯥ ꯏꯁꯥ ꯄꯨꯔꯥꯅ ꯄꯨꯔꯛꯑꯦ ꯌꯦꯟꯖꯥꯡ ꯈꯥꯏꯅꯔꯛꯄꯅꯦꯕ ꯂꯩꯔꯦ ꯑꯗꯨꯒ ꯑꯁ ꯐꯦꯡꯍꯟꯕꯖꯥꯠꯅꯦꯍꯦ
ꯅꯨꯄꯤꯅꯥ ꯆꯥꯝꯗ꯭ꯔꯥ ꯅꯣꯏ ꯆꯥꯝꯃꯤꯔꯣꯕ
ꯅꯨꯄꯤꯁꯨ ꯆꯥꯝꯃꯦ ꯑꯈꯣꯏꯁꯨ ꯆꯥꯝꯃꯦ ꯑꯁ ꯂꯣꯏꯔꯦ
ꯑꯁ ꯃꯤ ꯑꯗꯨꯃꯛ ꯌꯥꯝꯕꯒꯤ ꯄꯨꯈꯝꯗꯣ ꯅꯣꯏ ꯆꯥꯝꯃꯤꯅꯤꯅꯦ
ꯑꯝ ꯃꯤ ꯆꯦꯛꯁꯟ ꯌꯥꯝꯕꯅꯤꯅ
ꯍꯥ
ꯁꯥꯏꯟꯁꯁꯨ ꯂꯩꯌꯦ ꯑꯗꯣ ꯁꯥꯏꯟꯁꯇꯤ ꯌꯥꯝꯅ ꯃꯃꯤꯡ ꯆꯠꯇꯦꯗ
ꯐꯥꯔꯁꯇꯀꯣ
ꯇꯥ ꯎꯝ ꯑꯈꯣꯏ ꯕꯦꯁꯇ ꯀꯩꯅꯣ ꯑꯥ ꯁꯦꯀꯦꯇ꯭ꯔꯤꯒꯤ ꯃꯆꯥꯅꯨꯄꯥ ꯀꯥꯏ ꯑ ꯑꯥꯔ ꯁꯥꯏꯟꯁ ꯇꯥ ꯂꯧ ꯁꯥꯏꯟꯁ ꯂꯧꯕꯗꯣ ꯑꯗꯣ ꯃꯥꯗꯣ ꯀꯩꯅꯣ ꯇꯨꯁꯟ ꯐꯤꯗꯤ
ꯑ
ꯇ꯭ꯋꯦꯟꯇꯤ ꯋꯥꯟꯗ ꯇ꯭ꯋꯦꯟꯇꯤꯗ ꯇꯧꯕꯅꯦ ꯑꯥ
ꯑꯣ
ꯑꯗꯨꯒ ꯀꯩꯅꯣ ꯇꯥꯡꯈꯨꯜꯒꯤ ꯀꯅꯣꯒꯤ ꯑꯥ ꯃꯆꯥꯅꯨꯄꯥ ꯑꯃ ꯏꯁꯩꯁꯤ ꯌꯥꯝꯅ ꯐꯥꯎꯕꯗ ꯏꯁꯩ ꯏꯁꯩꯗ ꯌꯥꯝꯅ ꯐꯥꯎꯕ ꯃꯆꯥ ꯑꯃ ꯂꯩꯕꯗꯨꯅ
ꯀꯩ ꯇꯥꯡꯈꯨꯜ ꯁꯤꯡꯒ꯭ꯔ ꯍꯅꯨꯕꯗꯨꯔꯣ
ꯑꯣ ꯃꯆꯥ ꯅꯨꯨꯄꯥ ꯗꯣ
ꯑꯣ ꯈꯪꯉꯦ ꯈꯪꯉꯦ ꯃꯆꯥꯅꯨꯄꯥꯗꯣ
ꯎꯝ ꯑꯗꯨ ꯃꯆꯥꯅꯨꯄꯥ ꯃꯝꯁꯝ ꯁꯥꯡꯕꯅꯦꯍꯦ
ꯍꯣꯏ
ꯑꯗꯨ ꯑꯥꯔꯒꯤ ꯀꯅꯣ ꯁꯤ ꯀꯅꯣ ꯁꯤꯡꯒ꯭ꯔ ꯑꯃ ꯂꯩꯌꯦ
ꯑꯗꯨꯒ ꯀꯣ ꯑꯁ ꯀ꯭ꯂꯥꯁ ꯃꯅꯨꯡꯗꯀꯣ ꯂꯩꯌꯦꯕ ꯑꯩꯈꯣꯏ ꯑꯗꯨ ꯁ꯭ꯀꯨꯜꯗ
ꯑꯆꯥ
ꯃꯥꯗꯣ ꯁꯣꯁꯤꯌꯣꯂꯣꯖꯤ ꯁꯣꯁꯤꯌꯣꯂꯣꯖꯤ ꯂꯧꯕ
ꯑꯣ
ꯁꯣꯁꯤꯌꯣꯂꯣꯖꯤ ꯂꯧꯕ ꯑꯣꯖꯥꯁꯦ ꯑꯅꯤ ꯂꯩꯌꯦꯕ ꯑꯍꯨꯝꯂ ꯑꯍꯨꯝꯂ ꯃꯔꯤ ꯂꯩꯗꯤ ꯂꯩ ꯑꯇꯣꯞꯄ ꯑꯣꯖꯥꯒꯤ ꯄꯦꯔꯦꯠ ꯇꯥꯔꯗꯤ ꯃꯤ ꯑꯝꯐꯥꯎ ꯐꯖꯕꯒꯤ ꯀ꯭ꯂꯥꯁ ꯇꯥ ꯑꯣꯏꯔꯗꯤꯀꯣ ꯑꯁ ꯃꯤ ꯑꯝ ꯆꯟꯕ ꯅꯠꯇꯦꯍꯦ
ꯑ ꯁꯣꯅꯤꯌꯥ ꯈꯣꯏꯗꯣ ꯍꯥ ꯀꯅꯣ